ꯏꯕꯣ
ꯅꯨꯡꯅꯨꯡꯉꯥꯏꯔꯦ ꯍꯣꯏ
ꯉꯥꯏꯔꯦ ꯁꯥꯕꯅ ꯇꯨꯃꯤꯠ ꯆꯤꯛꯄꯒ ꯀꯣ
ꯀꯅꯥ ꯀꯅꯥ ꯂꯩꯕ꯭ꯔꯣ
ꯃꯤ ꯂꯩꯥꯏꯇ ꯇ
ꯎꯝ ꯎ ꯍꯥꯏꯗꯧꯅꯤꯅꯣ
ꯀꯔꯤꯁꯨ ꯇꯧꯗꯦ ꯅꯪ ꯑꯉꯥꯡ ꯇꯨꯝꯈ꯭ꯔꯕ꯭ꯔꯣ
ꯑ ꯇ꯭ꯔꯒ ꯂꯩꯥꯏ
ꯉꯥꯏꯍꯥꯛ ꯂꯩꯔꯒ ꯃꯅꯨꯡꯂꯣꯝꯗ ꯀꯣꯏꯕ ꯆꯠꯁꯤꯔꯥ ꯍꯣꯔꯦꯟ
ꯀꯗꯩꯒ
ꯃꯅꯅꯨꯡꯗ ꯃꯥ ꯃꯥ ꯗꯨꯀꯥꯟ ꯃꯥ ꯗꯨꯀꯥꯟ ꯃꯥ ꯂꯩ ꯀꯥꯏꯗ
ꯑꯣ ꯌꯥꯏꯦ ꯌꯥꯎꯗꯣ ꯌꯥꯏꯦ ꯈꯔ ꯈꯔ ꯂꯩꯔꯗꯤ ꯑꯃꯨꯛ ꯕꯤꯖꯤ ꯇꯧꯒꯅꯤꯅꯦ
ꯇꯔꯤꯌꯦ
ꯑꯃꯨꯛ ꯆꯥꯛꯟꯥꯡ ꯆꯥꯛ ꯏꯟꯁꯥꯡ ꯊꯣꯡꯕ ꯃꯇꯝ ꯌꯥꯎꯔꯅꯤ ꯑꯗꯨꯅ
ꯑꯁ ꯅꯨꯡꯗꯥꯡ ꯊꯣꯡꯅ ꯂꯣꯏꯔꯦ
ꯑꯩꯁ ꯃꯥꯏꯁꯨ ꯂꯥꯛꯇꯕꯗ
ꯃꯩꯒꯤ ꯄꯥꯎ ꯈꯪꯕ꯭ꯔꯣ
ꯈꯪꯗꯦꯅꯦ ꯑꯁ ꯁꯥꯃꯟꯕꯒꯤ ꯃꯥꯏ ꯂꯥꯞꯇꯦ
ꯅꯨꯡꯗꯥꯡ ꯏꯔꯨꯗ꯭ꯔꯒ ꯇꯨꯝꯕꯒꯤ ꯑꯁ ꯅꯨꯡꯉꯥꯏꯔꯦꯍꯦ
ꯑꯩꯁꯨꯅꯤ
ꯂꯦ ꯌꯦꯡꯕꯗ ꯂꯩꯦ ꯌꯦꯡꯕꯗ
ꯉꯣꯏꯔꯥꯡꯒꯤ ꯑ ꯉꯔꯥꯡ ꯑꯩ ꯐꯖꯅ ꯋꯥꯕ ꯃꯥꯂꯦ ꯏꯆꯥꯕꯨ ꯇꯨꯝꯍꯟꯒꯦ ꯇꯧꯔꯒ ꯑꯩꯁꯨ ꯑꯗꯨꯝꯨꯝ
ꯑꯩꯁꯨ ꯇꯨꯝꯈ꯭ꯔꯦꯗ ꯅꯪꯒ ꯉꯥꯡ ꯅꯥꯔ ꯂꯩꯕꯗꯣ ꯑꯗꯨꯗ ꯇꯨꯝꯈ꯭ꯔꯦꯗ ꯑꯩꯁꯨ
ꯑꯣ
ꯑꯩꯗꯤ ꯅꯪ ꯅꯠꯇ꯭ꯔꯒ ꯑꯇꯩ ꯈꯨꯝꯗꯦꯅꯦ
ꯑ ꯁꯨꯃꯥꯏꯅ ꯇꯧꯁꯤꯔꯣ ꯁꯤꯕꯨ ꯌꯥꯕ꯭ꯔꯣ ꯍꯥꯏꯕꯅꯤꯗ
ꯍꯪꯦꯗ ꯅ ꯏꯃꯥꯟꯅꯕꯤꯁꯤꯡꯁꯨ ꯈꯔ ꯚꯤꯖꯤ ꯇꯧꯕ ꯃꯥꯜꯂꯤꯅꯦ ꯑꯗꯨꯗꯤ
ꯏꯃꯥꯟꯅꯕꯤ ꯂꯩꯇꯦꯗ ꯑꯁꯤ ꯄꯥꯏꯕꯁꯤꯡ ꯂꯩꯇ꯭ꯔꯕ ꯖꯥꯔꯥ
ꯑꯦꯦ ꯑꯃꯀ
ꯑꯣ ꯍ ꯍꯣ ꯍꯣ ꯀ꯭ꯔꯤꯖꯥꯟ ꯆꯄ꯭ꯔꯣ
ꯑ ꯏꯁꯃꯩꯔꯦꯟ ꯇꯥꯕꯅꯤ ꯃꯁꯦ
ꯃꯥꯏꯔꯦꯟ ꯃꯥꯏꯔꯦꯟ ꯑꯩꯈꯣꯏꯁꯨ ꯃꯔꯨ ꯑꯃ ꯑꯥꯂꯨꯒꯨꯝꯕ ꯊꯣꯡ ꯆꯥꯏꯌꯦ
ꯎꯝ
ꯑ
ꯑꯂꯨ ꯑꯂꯨꯗꯤ ꯑꯩꯈꯣꯏꯗꯤ ꯄꯪꯆꯥ ꯆꯥꯗꯦꯅ ꯃꯔꯛ ꯃꯔꯛꯇꯗꯤ ꯑꯗꯨꯝ ꯆꯥꯏꯥꯏ
ꯑꯣ
ꯑꯂꯨꯒ ꯍꯋꯥꯏꯒ
ꯑꯥꯂꯨꯒ ꯍꯋꯥꯏꯗꯒꯤ ꯍꯦꯟꯗ꯭ꯔꯦꯅꯦꯍꯦ
ꯍꯣꯏ ꯆꯥꯅꯤꯡꯉꯦ ꯑꯣ ꯊꯣꯡꯕꯤꯔꯒ ꯃꯣꯏꯅ ꯆꯥꯗꯕꯗꯣ ꯑꯗꯨꯒꯤ ꯊꯣꯡꯅꯤꯡꯉꯥꯏꯁꯨ ꯄꯥꯂꯅꯤ
ꯑꯣ ꯑꯁ ꯀꯛꯆꯦꯡ ꯌꯥꯝꯕꯁꯤꯅꯀꯣ ꯌꯥꯗ꯭ꯔꯦ ꯍꯧꯖꯤꯛꯀꯥꯟ ꯌꯨꯝ
ꯎ
ꯂꯣꯛ ꯈꯨꯕꯒ ꯑꯩꯈꯣꯏ ꯑꯉꯥꯡꯗꯣ ꯑꯃ ꯐꯔꯒ ꯑꯃ ꯑꯃꯨꯛ ꯍꯧꯕ ꯅꯨꯡꯉꯥꯏ ꯈꯖꯥꯅꯤ
ꯍꯌꯦꯡꯗꯤ ꯂꯩꯒꯦꯔꯥ ꯆꯠꯀꯦꯔ
ꯂꯩꯒꯅꯤ ꯂꯩꯒꯅꯤ ꯑꯣ ꯅꯪ ꯅꯪ ꯁꯨ ꯊꯕꯛ ꯇꯧꯒꯅꯤꯀꯣ ꯍꯌꯦꯡ
ꯂꯥꯎ ꯇꯠꯁꯦ ꯈꯟꯕꯅꯤ ꯍꯣꯏ
ꯂꯧ ꯅꯪꯒꯤ ꯂꯧ ꯑꯥꯗꯗꯨꯔꯣ ꯅꯍꯥꯟ ꯆ ꯑꯗꯨꯔꯣ ꯆ ꯆꯁ ꯌꯥ ꯐꯥꯏꯅꯦꯅꯦ
ꯈꯪꯗꯦ ꯆꯠꯁꯦ ꯍꯥꯏꯅꯗꯤ ꯈꯟꯂꯒ ꯂꯩꯌꯦ ꯑꯗꯨ ꯑ ꯑꯩ ꯆꯥꯕꯤꯅꯕ ꯃꯤ ꯂꯩꯇ꯭ꯔꯗꯤꯀꯣ ꯆꯠꯂꯣꯏ
ꯎꯝ ꯂꯥꯏꯒꯅꯤꯗ ꯃꯈꯥꯗ ꯉꯥꯏꯔ ꯂꯦꯞꯄꯣ
ꯇꯗ
ꯄꯔꯒꯁꯨ ꯆꯄꯩ ꯌꯥꯏꯗ
ꯑꯁ ꯀꯥꯡ ꯌꯥꯝꯕꯅꯦꯅ ꯈꯥꯡꯗꯦꯅꯦ
ꯎꯝ ꯎꯝ ꯂꯣꯛ ꯈꯨꯕꯁꯤꯒ ꯈꯅꯥꯎ ꯅꯥꯕꯁꯤꯒ ꯌꯥꯗꯔꯦ ꯍꯦ
ꯇꯕꯔꯣ
ꯇꯥꯔꯦ
ꯑ ꯑꯥ
ꯅꯪꯒꯤ ꯅꯨꯄꯥꯗꯤ ꯀꯣꯏꯕ ꯆꯠꯈꯤꯕ꯭ꯔꯥ ꯂꯩꯕ꯭ꯔꯥ
ꯂꯩꯌꯦ ꯂꯩꯌꯦ
ꯑꯣ ꯐꯥꯔꯦꯅꯦ ꯀꯣꯏꯕ ꯆꯠꯈꯤꯕꯅꯦ ꯉꯁꯤꯗꯤ ꯁꯟꯗꯦꯅꯤꯅ
ꯑ ꯊꯗꯤꯅꯤꯅ ꯆꯨ ꯊꯥꯕꯤ ꯀꯦ
ꯍꯣꯏ ꯁꯣꯊꯤ ꯁꯣꯊꯤ ꯄꯤꯔꯤꯕꯅꯤ ꯉꯁꯤꯗꯤ ꯍꯦꯛ ꯆꯥꯛ ꯆꯥꯕ ꯂꯣꯏꯔꯒ ꯆꯠꯈ꯭ꯔꯦ
ꯑꯣ ꯅꯅꯨꯡꯉꯥꯏ ꯀꯃꯣꯏꯁꯦ
ꯍꯣꯏ
ꯑꯩꯈꯣꯏꯁꯨ ꯆꯥꯊꯣꯛꯁꯤ ꯈꯔ ꯈꯔ
ꯍꯣꯏ ꯑꯉꯥꯡ ꯂꯩꯕꯅꯤꯅ ꯑꯩꯈꯣꯏꯗꯤ ꯆꯥꯅꯤꯡ ꯍꯦꯛ ꯆꯥꯅꯤꯡꯕꯇ ꯆꯠꯄ ꯉꯝꯗꯕ ꯀꯣ
ꯎꯝ
ꯇꯧꯅꯤꯡꯉꯥꯁꯨ ꯑꯁ ꯃꯇꯝ ꯐꯪꯗ꯭ꯔꯗꯤ ꯎꯄꯥꯏ ꯂꯩꯇꯦꯅꯦ
ꯎꯄꯥꯏ ꯂꯩꯇꯦ
ꯑꯗꯣ ꯑꯥꯗ ꯅꯪꯅ ꯊꯕꯛ ꯇꯧꯕꯗꯣ
ꯑꯥꯎ ꯑ
ꯆꯠꯂꯣꯏꯗ꯭ꯔꯥ
ꯑꯁ ꯈꯪꯗꯦꯗ ꯃꯇꯝ ꯐꯠꯇꯕꯅꯤꯅ
ꯎꯝ
ꯑꯣ ꯉꯗ꯭ꯔꯔꯤ
ꯑꯥ ꯑꯗꯨꯁꯨ ꯅꯨꯡꯉꯥꯏꯔꯝꯃꯅꯤꯀꯣ
ꯅꯨꯉꯥꯏꯌꯦ
ꯑꯗꯨꯝ ꯆꯥꯕꯒ ꯊꯛꯄꯒ ꯇꯨꯝꯃ ꯕꯒꯥ ꯑꯗꯨꯒ ꯑꯗꯨꯃꯥꯏ ꯇꯧꯔꯒ ꯂꯩꯕꯅꯤ ꯑꯗꯨꯅ ꯑꯗꯨ ꯑꯥꯗꯗꯤ
ꯑꯑꯧ
ꯅꯨꯉꯥꯏꯔꯝꯅꯤ
ꯌꯥꯥꯏ ꯅꯣꯡꯃꯥ ꯆꯠꯁꯤ ꯅꯣꯏꯁꯨ
ꯆꯠꯁꯦ ꯆꯠꯁꯦ꯫ ꯆꯠꯁꯦ꯫ ꯌꯦꯟꯁꯤꯡꯁꯦ ꯍꯧꯖꯤꯛꯀꯥꯟ ꯑꯁ ꯑꯃꯪꯈꯣꯡ ꯈꯣꯡꯡꯂꯒ ꯂꯩꯍꯦ
ꯑꯣ ꯃꯤ ꯍꯦꯅꯤꯡ ꯉꯥꯏ ꯑꯣꯏꯔꯝꯅꯤ
ꯑꯩꯈꯣꯏꯒꯤꯗꯤ ꯂꯩꯇꯕ ꯃꯤꯈꯣꯏꯒꯤ
ꯍꯦꯟꯕ꯭ꯔꯥ ꯃꯥꯡꯕ꯭ꯔꯥ
ꯐꯪꯗꯦ ꯌꯦ ꯂꯥꯛꯑꯦ ꯀꯅꯥ ꯀꯅꯥ ꯈꯣꯏꯒꯤꯔꯥ ꯈꯪꯗꯦꯅꯦ
ꯎ
ꯁꯥꯏꯀꯣ ꯉꯁꯤꯁꯨ
ꯁꯥꯏ ꯁꯥꯏꯌꯦ ꯎꯅꯨꯡꯁꯗꯤ ꯎꯗ꯭ꯔꯒ ꯆꯂ ꯁꯥꯕꯗꯨ
ꯎꯝ
ꯎꯝ ꯑ ꯅꯥꯇꯣꯟ ꯁꯦ ꯅꯥꯕꯁꯨ ꯋꯥꯕꯅꯤꯍꯦ
ꯋꯥꯏ ꯊ꯭ꯔꯣ ꯊ꯭ꯔꯣ ꯇꯧꯋꯦ
ꯅꯥꯎꯅꯥꯕꯒ ꯉꯁꯤ ꯈꯔ ꯐꯔꯦ ꯍꯤꯗꯥꯛ ꯆꯥꯕꯒꯤ ꯑ ꯍ ꯍ
ꯑꯁ ꯁꯟꯗꯦ ꯑꯣꯏꯔꯁꯨ ꯀꯥꯏ ꯀꯩꯅꯣ ꯆꯥꯁꯦ ꯍꯥꯏꯔꯁꯨ ꯃꯇꯝ ꯐꯪꯗꯦ ꯀꯩꯅꯣꯅꯦ
ꯑꯗꯨꯅꯦ
ꯑꯩꯅ ꯏꯃꯥꯟꯅꯕꯤ ꯑꯃꯗ ꯉꯥꯅꯨ ꯆꯥꯥꯁꯦꯔꯥ ꯍꯥꯏꯔ ꯔꯒ ꯇꯨꯝꯃꯤꯟ ꯂꯩꯌꯦꯅꯦ ꯈꯨꯝꯁꯨ ꯈꯨꯝꯗꯦ
ꯎꯝ ꯀꯅꯥꯍꯦꯛ ꯂꯩꯕ꯭ꯔꯣꯅꯦ
ꯉꯥꯏ ꯑꯩꯅ ꯑ ꯃꯈꯥꯔꯣꯝꯗ ꯆꯠꯄꯅꯦꯕ ꯆꯂꯒ ꯉꯅꯨ ꯎ ꯉꯥꯅꯨ ꯂꯩꯔꯒ ꯆꯥꯁꯤꯔꯥ ꯍꯥꯏꯔꯒ ꯉ ꯈꯣꯝꯗꯕ ꯆꯥꯅꯤꯡꯗꯕ ꯃꯥꯜꯂꯦ
ꯑꯈꯣꯏꯗ ꯂꯩ ꯑꯃ
ꯑꯣ
ꯑꯂꯥꯕ ꯂꯩꯌꯦ ꯑꯂꯥꯕ
ꯎꯝ
ꯆꯧꯕ ꯂꯩꯌꯦ
ꯀꯤꯍꯦ ꯃꯃꯥꯟꯗꯨꯗꯤ ꯑꯥ ꯌꯧꯔꯝꯅꯤꯅꯦ
ꯍꯪꯗꯦ ꯍꯣꯔꯦꯟ ꯉꯥꯡꯅꯁꯤꯀꯣ ꯀꯌꯥꯔ ꯍꯥꯏꯕꯗꯣ
ꯎꯝ ꯃꯃꯟꯗꯣ ꯑꯥ ꯌꯥꯎꯔꯗꯤ ꯑꯩ ꯁꯨꯡꯉꯥꯝ ꯂꯣꯏꯍꯦ
ꯅꯪꯒꯤ ꯌꯨꯝ ꯃꯅꯥꯛꯇꯒꯤꯁꯨ ꯅꯍꯥꯟ ꯂꯩ ꯍꯥꯏꯕ ꯅꯠꯇ꯭ꯔꯥ
ꯂꯩꯌꯦ ꯑꯗꯨꯒꯤ ꯑꯩꯅ ꯆꯥꯁꯦ ꯍꯥꯏꯝꯅꯦꯕ ꯑꯩꯈꯣꯏꯒꯤ ꯏꯃꯥꯟꯅꯕ
ꯃꯥ ꯃꯥꯒꯤꯗꯣ ꯈꯔ ꯌꯥꯝꯗꯕ꯭ꯔꯥ ꯃꯃꯜ
ꯃꯥꯒꯤꯗꯤ ꯌꯥꯝꯗꯦꯗ ꯂꯤꯁꯤꯡ ꯑꯃ ꯂꯤꯁꯤꯡ ꯂꯤꯁꯤꯡ ꯑꯃ ꯍꯥꯏꯌꯦ
ꯎ
ꯂꯤꯁꯤꯡ ꯑꯃ ꯍꯥꯏꯔꯗꯤ ꯃꯤ ꯃꯉꯥ ꯆꯥꯔꯗꯤ ꯑ ꯂꯤꯁꯤꯡ ꯑꯅꯤ ꯑꯦ ꯆꯥꯅꯤ ꯆꯥꯅꯤ ꯊꯣꯛ ꯊꯣꯛꯂꯒ ꯆꯥꯃ ꯌꯥꯏꯗꯅ
ꯃꯉꯥ ꯁꯨꯕ꯭ꯔꯣꯅꯦ
ꯃꯤ ꯃꯉꯥ ꯑꯣꯏꯔꯗꯤ ꯂꯤꯁꯤꯡ ꯑꯃ ꯑꯣꯏꯒꯅꯤꯗꯨꯅ
ꯍꯣꯏ ꯍꯣꯏ ꯃꯤ ꯃꯉꯥꯗꯣ ꯀꯅꯥ ꯀꯅꯥ ꯇꯧꯁꯦ ꯍꯥꯏꯕ꯭ꯔꯥ
ꯉꯁꯥꯏ ꯑꯩꯈꯣꯏꯅ ꯂꯩꯕꯗꯣ ꯃꯤ ꯃꯉꯥ ꯐꯝꯔꯒ ꯆꯞ ꯆꯥꯅ ꯐꯝꯔꯒ ꯂꯩꯕ ꯑꯗꯨꯒꯤ ꯑꯩꯈꯣꯏ ꯃꯤ ꯃꯉꯥ ꯑꯁꯤꯗ ꯂꯩꯔꯦ ꯉꯥꯅꯨ ꯆꯥꯁꯤꯔꯥ ꯍꯥꯏꯔꯒ ꯃꯣꯏꯅ ꯇꯨꯝꯃꯤꯟ ꯂꯩꯌꯦ
ꯕꯦꯔꯥꯅꯤꯍꯦ ꯇꯥꯕ꯭ꯔꯣ
ꯇꯥꯏ ꯎꯝ
ꯀꯔꯤꯔꯅꯦ ꯑꯁꯤꯒꯤꯁꯤꯕꯣ
ꯀꯩꯅꯣ
ꯅꯨꯡꯗꯥꯡ ꯆꯨꯝꯕ ꯋꯥꯕꯁꯤꯅ
ꯍꯣꯏ ꯑꯁ ꯑꯩꯒꯤ ꯑꯉꯥꯡꯗꯣ ꯀꯥꯡꯆꯤꯠꯂꯤꯈ꯭ꯔꯦꯅꯦ
ꯀꯥꯡ ꯈꯛꯇ ꯅꯠꯇꯦ ꯇꯨꯃꯤꯠꯁꯨ ꯂꯩꯌꯦ
ꯎ ꯃꯥꯒꯤ ꯈꯨꯠꯒ ꯃꯀꯣꯛꯀ ꯑꯗꯨ ꯂꯣꯏꯅ ꯆꯤꯛꯕꯤꯈ꯭ꯔꯦ ꯑꯁ ꯀꯥꯡꯈꯟꯗꯣ
ꯑꯥ
ꯀꯥꯡꯈꯟꯗꯣ ꯂꯧꯊꯣꯛ
ꯑꯣ
ꯑꯗꯨꯒꯤ ꯑꯣꯏꯔꯅꯤ ꯃꯥꯏꯁꯨ ꯂꯇꯕ ꯁꯥꯁꯨ ꯁꯥꯕ ꯑꯗꯨꯗꯒꯤ
ꯀꯥꯡꯁꯦ ꯌꯥꯝꯃꯟꯗꯅꯀꯣ ꯍꯧꯖꯤꯛꯀꯥꯟꯁꯦ
ꯎꯝꯤ ꯗꯥꯛ ꯐꯝꯅ ꯗꯥꯛ ꯐꯝꯅ ꯄꯤꯛ ꯊꯜꯂꯦ
ꯎꯝ
ꯃꯈꯨꯠꯁꯨ ꯃꯈꯣꯡꯁꯨ ꯂꯣꯏ ꯆꯤꯛꯄꯤꯌꯦ
ꯑꯣ
ꯑ ꯁꯥꯕꯅꯥ ꯁꯥꯕꯅ
ꯅꯍ ꯑꯉꯥꯡꯗꯤ ꯇꯣꯝꯗꯕ꯭ꯔꯣ
ꯇꯨꯝꯗꯦ ꯐꯝ꯭ꯔ ꯂꯩ
ꯝ ꯎꯝ ꯅꯣꯏꯒꯤꯗꯤ ꯐꯝꯕ ꯍꯩꯈ꯭ꯔꯕꯅꯤꯅ ꯈꯔ ꯅꯨꯡꯉꯥꯏꯔꯝꯃꯅꯤꯀꯣ
ꯎꯝ ꯀꯗꯤ ꯋꯥꯏꯁꯪꯈꯦ
ꯑꯥ
ꯆꯥꯛꯁꯨ ꯂꯥꯝꯃꯦ ꯑꯦꯟꯁꯥꯡꯁꯨ ꯍꯥꯎꯗꯕ ꯑꯁ